ꯍꯜꯂꯣ
ꯇꯥꯔꯕꯥ
ꯍꯜꯂꯣ
ꯑꯣ ꯀꯩꯗꯧꯔꯝꯃꯤꯅꯣ
ꯁꯨꯝ ꯂꯩꯔꯥꯝ ꯃꯅꯤ
ꯎꯝ ꯆꯥꯛꯀ ꯆꯥꯔꯕꯣ
ꯇꯞ ꯆꯔ
ꯑꯣ ꯁꯤ ꯀꯔꯤ ꯃꯇꯊꯦꯜ ꯁꯥꯔ
ꯆꯝꯊꯣꯡꯉ ꯑꯣꯏꯔ ꯃꯥꯜ
ꯆꯝꯊꯣꯛ ꯑꯣꯏꯅ ꯇꯥꯔꯕꯅꯤ ꯁꯤꯁꯦ
ꯁꯤ ꯆꯝꯊꯣꯡꯊ
ꯊꯣꯡ ꯍꯥꯏꯁꯦ ꯀꯔꯤ ꯀꯔꯤ ꯃꯊꯦꯜ ꯀꯔꯤ ꯀꯔꯤ ꯍꯤꯟꯖꯥꯡ ꯃꯔꯨꯞ ꯃꯁꯤꯡ ꯇꯧ
ꯍꯋꯥꯏ ꯊꯔꯥꯛꯅꯦ ꯑꯥꯂꯨꯅꯦ ꯇꯧꯔꯒ ꯃꯌꯥꯟ ꯃꯌꯥꯟ ꯊꯣꯡꯕꯅꯤꯗ
ꯎꯝ
ꯅꯇ꯭ꯣꯔ
ꯆꯥꯔꯦ ꯆꯥꯔꯦ ꯉꯥꯛꯇꯪꯕꯨꯗ ꯑꯣꯏꯔꯦ ꯑ ꯉꯁꯤꯁꯦ ꯈꯔ ꯇꯦꯡꯉꯦꯕꯀꯣ
ꯎꯝ
ꯆꯥꯕꯁꯦ ꯀꯣꯏꯕ ꯈꯣꯠꯄꯗꯨ ꯆꯠꯇ꯭ꯔꯣ
ꯆꯢꯇꯔꯦ ꯑꯩꯗꯤ ꯑꯦꯛꯖꯥꯝ ꯂꯩꯕꯅ ꯆꯠꯇ꯭ꯔꯦ ꯑꯩ ꯑꯔꯣꯏꯕ ꯑꯦꯛꯖꯥꯝꯅꯤꯅ
ꯎꯝ
ꯑꯦꯛꯖꯥꯝꯒꯤꯕꯨꯠ ꯆꯦꯟꯒꯗ꯭ꯔꯥ ꯚꯦꯠꯀꯤꯕꯨ ꯆꯠꯀꯗ꯭ꯔꯥ ꯒ꯭ꯌꯥꯟ ꯇꯥꯗꯦ
ꯕꯦꯠꯀꯤꯗꯤ ꯅꯣꯏꯗꯤ ꯀꯔꯝ ꯀꯥꯟꯗꯩ ꯍꯧꯅꯤ ꯍꯥꯏ
ꯍꯧꯔꯥꯅꯤ ꯍꯥꯏ
ꯀꯥꯔꯝ ꯀꯥꯟꯗꯤ ꯍꯧ
ꯀꯩꯅꯣꯗꯒꯤ ꯍꯧꯅꯤ ꯗꯦꯠ ꯇꯌꯦꯜꯄ ꯑꯥꯗꯥꯏꯗꯒꯤ ꯍꯧꯔꯅꯤꯅ ꯍꯥꯏꯈꯤꯕꯅꯤ
ꯎꯝ ꯑꯩꯁꯨ ꯍꯟꯗꯛ ꯃꯤꯡ ꯆꯪꯁꯤꯟꯈꯤꯅꯤ ꯕꯦꯠ ꯇꯧꯒꯦꯅ
ꯎꯝ
ꯑꯩꯈꯣꯏꯒꯤꯗꯤ ꯑꯩꯒꯤ ꯁꯕꯖꯦꯛꯁꯤꯒꯤ ꯑꯣꯏꯅꯗꯤ ꯐꯪꯗꯦꯕꯀꯣ ꯃꯅꯤꯄꯨꯔꯗ
ꯎꯝ
ꯑꯗꯨ ꯍꯟꯗꯛ ꯐꯪꯕ ꯃꯐꯝ ꯑꯃ ꯂꯩꯗꯅ ꯇꯧꯁꯤꯜꯂꯦꯕ ꯑꯖꯗꯤ ꯑꯣꯖꯗꯅꯕꯨꯗꯤ ꯌꯥꯅꯤ ꯑꯗꯨ ꯅꯪ ꯆꯦꯟꯁꯤꯜꯂꯣ ꯑꯗꯨꯝ ꯍꯥꯏꯔꯛꯑꯦꯕ ꯑꯗꯨꯒ ꯇꯧꯋꯦꯕ
ꯍꯣ ꯍꯣꯏ ꯃꯤ ꯑꯣꯏꯅꯕ ꯍꯣꯠꯅꯧ
ꯗꯨꯃꯥꯏꯟ ꯇꯧꯒꯅꯣꯅ
ꯎꯝ ꯑꯩꯁꯨ ꯃꯤꯡ ꯆꯟꯖꯜ ꯆꯟꯖꯜ ꯆꯟꯖꯜꯂꯦ ꯆꯟꯁꯤꯜꯂꯒ ꯀꯩꯅꯣ ꯇꯧꯕꯒ ꯊꯧꯕꯅꯤ ꯁꯤꯗ ꯄꯩꯁꯥ ꯀꯩꯀꯥ ꯑ ꯍꯣꯠꯅꯒꯦ ꯇꯧ ꯌꯨꯝꯗ ꯃꯇꯝ ꯈꯔ ꯍꯥꯏꯗꯤ ꯑꯇꯣꯞꯄ ꯑꯦꯛꯁꯇ꯭ꯔꯥ ꯑꯣꯏꯅ ꯀꯣꯂꯦꯖꯁꯨ ꯂꯣꯏꯔꯕꯅꯤꯅ ꯑꯩ ꯏꯁꯥꯒꯤ ꯀꯩꯅꯣ ꯇꯧꯅꯕ ꯍꯥꯏ ꯂꯩꯗꯅ
ꯎꯝ ꯌꯥꯏ ꯌꯥꯏ
ꯄꯥꯔꯁꯅꯦꯜꯂꯤ ꯑꯣꯏꯅ ꯐꯒꯠꯅꯕ ꯑꯣꯏꯅ ꯍꯣꯠꯅꯖꯕꯗꯨ ꯍꯥꯏꯗꯤ ꯑꯦ ꯑꯗꯨꯝ ꯅꯣꯂꯦꯖ ꯀꯩꯀꯥ ꯏꯟꯇꯔꯚꯤꯌꯨꯒꯨꯝꯕ ꯑꯗꯨꯒꯤ ꯆꯪꯕꯗ ꯍꯩꯅꯕ ꯈꯣꯠꯅꯕ ꯑꯗꯒꯤ ꯀꯃꯨꯅꯤꯀꯦꯁꯟꯒꯨꯝꯕ ꯂꯩꯗꯅ
ꯎꯝ ꯁꯦꯜꯄ ꯁꯇꯥꯗꯤ ꯑꯗꯨꯝ ꯇꯧ ꯌꯥꯏ
ꯑꯗꯨꯗ ꯍꯩꯅꯕ ꯍꯩꯅꯕꯅ ꯑꯩꯗꯣ ꯑꯌꯨꯛ ꯑꯌꯨꯛꯇ ꯀꯩꯅꯣꯝꯃ ꯀꯣꯆꯤꯡ ꯍꯥꯏꯗꯤ ꯏꯁꯄꯣꯀꯟꯒꯤꯒꯨꯝꯕꯗꯣ
ꯎꯝ
ꯑꯃꯥ ꯆꯠꯀꯦ ꯇꯧꯅꯤ ꯍꯥꯏꯗꯤ ꯁꯦꯟꯇꯔꯦꯟꯒꯤꯒꯨꯝꯕ ꯊꯕꯛ ꯇꯧꯅꯤꯉꯥꯒꯗꯤ ꯑꯃꯨꯛ ꯍꯤꯟꯗꯤꯗꯨ ꯈꯔꯗꯤ ꯈꯪꯗ ꯌꯥꯔꯣꯏꯗꯅ ꯏꯪꯂꯤꯁꯄꯨꯗꯤ ꯇꯉꯥꯏ ꯐꯖꯅ ꯈꯔ ꯈꯔꯅ ꯍꯤꯟꯗꯤꯒꯤꯁꯨ ꯏꯁꯄꯣꯀꯟ ꯆꯠꯀꯦꯅ ꯇꯧꯅꯤ ꯑꯗꯨꯗꯨꯒ ꯍꯣꯠꯅꯔꯒ ꯏꯟꯇꯔꯕꯤꯌꯨꯒꯨꯝꯕ ꯌꯥꯎꯔꯒ ꯀꯤꯚꯤꯒꯤꯒꯨꯝꯕ ꯌꯦꯡꯒꯦ ꯇꯧꯕꯅꯦ ꯗꯥꯏꯠꯀꯤ
ꯎꯝ
ꯄꯤꯌꯥꯔ
ꯇꯣꯁꯟꯕꯤ ꯌꯥꯏ ꯇꯨꯁꯟꯕꯤ ꯌꯥꯏ ꯑꯗꯨꯒꯨꯕ ꯑꯗꯨ ꯀꯥꯏꯗꯦ ꯑꯗꯨꯝ ꯇꯧꯁꯟꯕ ꯌꯥꯏ
ꯎꯝ
ꯃꯇꯝ ꯂꯩꯀꯥꯟꯗ ꯇꯧꯍꯧꯒꯗꯕꯅꯤꯗ ꯊꯕꯛꯇꯤ ꯌꯥꯔ ꯌꯥꯔꯒꯗꯤ ꯃꯇꯝ ꯈꯔ ꯂꯩꯔꯤ ꯀꯥꯏꯗ ꯁꯠ ꯇꯧꯍꯧꯒꯗꯧꯅꯦ ꯅꯠꯇ꯭ꯔꯗꯤ ꯆꯍꯤ ꯃꯥꯏ ꯁꯥꯔꯚꯤꯁ ꯑꯦꯛꯁꯇꯣ ꯆꯍꯤꯗꯣ ꯁꯨꯝ ꯍꯧꯖꯤꯟꯒꯔꯥꯒ ꯊꯦꯡꯅ ꯇꯧꯕꯗꯤ ꯄꯥꯃꯨꯏꯌꯦꯕ
ꯍꯣꯏ ꯑꯗꯨꯒ ꯑꯃꯨꯛ ꯑꯦꯛꯁꯄꯤꯔꯤꯌꯦꯟꯁ ꯑꯩꯈꯣꯏꯗꯤ ꯑꯃꯨꯛ ꯂꯥꯏꯔꯤꯛꯇꯨ ꯊꯦꯡꯅ ꯇꯝꯕꯅꯤꯅ ꯍꯥꯏꯗꯤ ꯑꯗꯨꯝ ꯖꯦꯅꯔꯦꯜ ꯂꯥꯏꯟꯁꯤꯗ ꯃꯥꯁꯇꯔꯕꯧ ꯇꯧꯊꯔꯛꯑꯕꯅꯤꯅ ꯑꯃꯨꯛ ꯕꯦꯠ ꯑꯃꯨꯛ ꯇꯧꯅꯤ ꯑꯗꯨ ꯇꯧꯂꯩꯔꯗꯤ ꯑꯗꯨ ꯂꯣꯏꯕꯗꯗꯤ ꯂꯣꯏ ꯍꯥꯅꯨꯔꯅꯤ ꯑꯗꯨꯒ ꯏꯁꯥꯒꯤ ꯄꯩꯁꯥ ꯇꯥꯟꯕꯒꯤ ꯍꯥꯏ ꯂꯩꯗꯅ ꯇꯥꯅꯤꯡꯉꯛꯄ ꯇꯥꯟꯕꯩ ꯃꯇꯝ ꯑꯣꯏꯔꯕꯅꯦꯕ ꯃꯔꯣꯝꯗ ꯍꯥꯏꯔꯕꯗꯤ ꯁꯤꯟꯐꯝ
ꯎꯝ ꯏꯟꯇꯔꯦꯁ ꯃꯥꯡꯈꯔꯒꯖꯨ ꯀꯩꯅꯣ ꯇꯧꯗꯦ ꯅꯪ ꯉꯜꯂꯤꯀꯥꯟ ꯇꯥꯍꯧꯕ ꯑꯃ ꯒꯤꯒꯤ ꯇꯛꯁꯤꯟꯗꯅ ꯗꯣ ꯍꯧꯖꯤꯛ ꯇꯧꯍꯧꯔꯗꯧꯅꯤ
ꯑꯦꯛꯁꯄꯤꯔꯤꯌꯦꯟꯁ ꯁꯥꯔꯇꯤꯐꯤꯀꯦꯠ ꯀꯩꯀꯥꯗꯣ ꯑꯝꯇ ꯐꯪ ꯐꯪ ꯍꯥꯏꯗꯤ
ꯗꯥꯏ ꯗꯥꯏꯠ ꯂꯣꯏꯔꯦ ꯍꯥꯏꯔꯣ
ꯎꯝ ꯗꯥꯏꯠ ꯂꯣꯏꯔꯦ
ꯗꯥꯏꯠ ꯂꯣꯏꯔꯒꯗꯤ ꯅꯪ ꯍꯟꯗꯛ ꯑ ꯑ ꯀꯩꯅꯣ ꯕꯤꯑꯦꯔꯣ
ꯑꯩ ꯗꯥꯏꯠ ꯂꯣꯏꯔꯦ ꯑꯩ ꯃꯥꯁꯇꯔ ꯂꯣꯏꯗꯣꯏꯅꯦꯕ ꯑꯗꯣ ꯕꯦꯠ ꯑꯃꯨꯛ ꯇꯧꯒꯦꯅ ꯇꯧꯕ ꯑꯗꯨꯅꯗꯤ ꯑꯩꯅ ꯈꯜꯂꯤꯁꯦ ꯑꯗꯨꯅ ꯁꯨꯃꯥꯏꯅ ꯇꯧꯒꯦꯅ ꯈꯟꯕ ꯍꯥꯏꯗꯤ ꯁ꯭ꯀꯨꯜꯒꯤ ꯑ ꯑꯗꯨꯝ ꯐꯦꯁꯕꯨꯛ ꯀꯩꯀꯥꯗ ꯁ꯭ꯀꯨꯜ ꯌꯥꯝ ꯊꯥꯒꯠꯂꯦꯕ ꯍꯟꯗꯛꯁꯦ
ꯎꯝ
ꯑꯗꯨꯗꯣ ꯄꯨꯗꯤ ꯄꯨꯅꯤꯡꯉꯦ ꯑꯗꯣ ꯄꯨꯕꯗꯣ ꯄꯨꯕ ꯍꯧꯔꯒꯗꯤ ꯃꯣꯏ ꯈꯜꯂꯤꯕ ꯗ꯭ꯔꯤꯝꯁꯦ ꯊꯨꯡꯕ ꯉꯝꯃꯣꯏꯗꯕ ꯑꯗꯨꯅ ꯊꯥ ꯑꯅꯤ ꯑꯍꯨꯝꯁꯤꯇꯪꯗꯤ ꯏꯁꯥꯁꯨ ꯔꯦꯁ ꯇꯧꯕꯅ ꯍꯥꯏꯗꯤ ꯏꯁꯥꯗ ꯏꯁꯥꯁꯨ ꯈꯔ ꯁꯣꯛꯆꯟꯕ
ꯎꯝ
ꯑꯗꯨꯗ ꯑꯩ ꯏꯄ꯭ꯔꯨꯞ ꯇꯧꯅꯕꯁꯨ ꯍꯣꯠꯅꯩꯅ ꯇꯧꯕꯖꯕ ꯀꯣꯆꯤꯡ ꯏꯁꯄꯣꯀꯟꯒꯤꯕ ꯊꯥ ꯑꯍꯨꯝ ꯃꯔꯤ ꯁꯄꯣꯀꯟ ꯊꯥ ꯑꯍꯨꯝ ꯃꯔꯤꯗꯨ ꯍꯥꯟꯅ ꯆꯠꯂꯒ ꯍꯥꯟꯅꯒꯤ ꯌꯨꯝ ꯈ ꯆꯝ ꯆꯠꯀꯦꯗꯧꯕ ꯌꯨ ꯑꯌꯨꯛꯇꯣ ꯑꯗꯨ ꯍꯦꯛ ꯇꯧꯕ ꯂꯣꯏꯔꯔꯣꯏ ꯑꯩꯗꯣ ꯏꯟꯇꯔꯚꯤꯌꯨ ꯀꯩꯀ ꯌꯥꯎꯁꯟꯒꯦ ꯇꯧꯅꯤ ꯕꯦꯠꯇꯨꯕꯨꯗꯤ ꯃꯤꯡ ꯆꯜꯂꯦꯗꯅ ꯑꯥꯗ ꯑꯗꯨꯒ
ꯎꯝ
ꯍꯦꯗ ꯍꯟꯗꯛ ꯊꯥꯍꯩꯁꯤꯗ ꯔꯤꯒꯨꯂꯔ ꯑꯣꯏꯅ ꯈꯤꯇꯪ ꯍꯧꯔꯛꯄꯗꯤ ꯈꯔ ꯂꯔꯣꯟ ꯁꯠꯂꯣꯟ ꯍꯥꯏꯌꯦꯕꯀꯣ
ꯎꯝ
ꯑꯗꯨꯒ ꯀꯣꯟꯅ ꯉꯥꯛ ꯉꯥꯛꯇ ꯆꯠꯄꯅ ꯆꯠꯄꯅꯦ ꯑꯗꯨꯃꯥꯏꯗꯣ ꯅꯠꯇ꯭ꯔꯗꯤ ꯐꯥꯏꯟ ꯑꯗꯨ ꯃ ꯌꯥꯝ ꯆꯥꯎꯅꯤ ꯑꯗꯨꯃꯥꯏꯅ ꯇꯅ
ꯎꯝ
ꯅꯣꯏꯅꯤꯂꯨꯄꯥ ꯀꯌꯥ ꯊꯤꯀꯦ ꯐꯔꯁ ꯌꯔꯗ
ꯂꯨꯄꯥ ꯍꯨꯝꯐꯨ ꯃꯉꯥꯃꯨꯛ ꯆꯥꯡ ꯊꯤꯈꯤꯕꯅꯤ ꯑꯗꯨ ꯈꯪꯗꯦ ꯆ ꯑꯗꯨ ꯃꯥꯗꯤ ꯊ ꯑꯥ ꯑꯗ
ꯎꯝ
ꯑꯩꯁꯦ ꯑꯥꯔ ꯍꯣꯁꯇꯦꯜꯗ ꯂꯩꯕꯩꯁꯨ ꯈꯜꯂꯛꯦꯕꯀꯣ
ꯎꯝ
ꯅꯣꯏꯗꯨꯗ ꯍꯣꯁꯇꯦꯜ ꯂꯩꯇ꯭ꯔꯣ
ꯍꯣꯁꯇꯦꯜ ꯂꯩꯗꯤ ꯂꯩ ꯑꯗꯨꯗꯣ ꯃꯣꯏ ꯑꯩꯈꯣꯏ ꯅꯍꯥꯟ ꯀꯥꯎꯟꯁꯤꯂꯤꯡ ꯆꯠꯄꯗꯣ ꯑꯗꯨꯗꯩꯗꯨꯗ ꯄꯥꯅ ꯎꯝ ꯑꯪ ꯀꯧꯁꯤꯜꯂꯒ ꯑꯣꯏꯁꯅꯦꯕꯣꯀꯣ
ꯎꯝ
ꯀꯧꯁꯤꯜꯂꯒ ꯂꯣꯏꯁꯜꯂꯝꯃꯤꯕ ꯃꯤꯁꯦ ꯏꯟꯇꯔꯚꯤꯌꯨꯗꯨꯒꯤ ꯃꯇꯨꯡ ꯏ ꯃꯇꯨꯡꯏꯟꯅ ꯑꯈꯟꯕ ꯉꯩꯗꯣ ꯀꯧꯕꯅꯦꯕꯀꯣ ꯑꯗꯨ ꯀꯧꯕꯗꯨꯗ ꯑꯩꯈꯣꯏꯒꯤ ꯑꯦꯃꯥꯎꯟꯁꯦ ꯃꯤ ꯑꯃꯒ ꯑꯃꯒ ꯁꯨꯝꯇ ꯃꯥꯟꯅꯗꯦꯕ ꯑꯗꯨꯝꯅ ꯁꯦ ꯑꯗꯨꯃꯅ ꯇꯧ ꯂꯣꯏꯦꯟꯇꯤꯕꯨ ꯑꯗꯨ ꯃꯥꯒꯤ ꯑꯁꯦꯡꯕ ꯑꯦꯠꯃꯤꯁꯟ ꯐꯤꯁꯅꯦꯕ ꯑꯗꯨꯗꯨꯒ ꯇ꯭ꯋꯦꯟꯇꯤ ꯑꯃꯅ ꯗꯣꯅꯦꯁꯟ ꯍꯥꯏꯔꯒ ꯑꯦꯛꯁꯇ꯭ꯔꯥ ꯄꯤꯕꯗꯣ ꯂꯧꯕꯗ ꯃꯅ ꯑꯗꯨꯃꯥꯏꯅ ꯇꯧꯋꯤ ꯂꯧꯗꯕ ꯃꯤꯁꯨ ꯌꯥꯎꯋꯦ ꯂꯧꯕ ꯃꯤꯁꯨ ꯌꯥꯎꯋꯦꯕ ꯍ ꯂꯧꯍꯧꯗꯦꯕ ꯑꯗꯨ ꯏꯃꯥꯟꯕꯤ ꯀꯔꯒꯗꯤ ꯂꯧꯒꯋꯦ ꯑꯗꯣ ꯃꯣꯏꯅ ꯋꯥꯔꯤ ꯁꯥꯟꯅꯕꯗꯨꯒꯤ ꯃ ꯌꯥꯝ ꯁꯥꯎꯅꯩꯑꯕ ꯃꯤꯁꯤꯡ ꯋꯥꯔꯤ ꯗꯤꯐ꯭ꯔꯦꯟꯁꯇ ꯂꯩꯕꯒꯤ
ꯑꯣꯁꯇꯤꯅ ꯊꯝꯕꯤ ꯄꯩꯁꯥ ꯑꯅꯤꯅ ꯂꯧ ꯍꯣꯏ
ꯅꯠꯇꯦ ꯍꯣꯁꯇꯦꯜ ꯊꯝꯝꯕꯒꯤ ꯄꯩꯁꯥ ꯅꯠꯇꯦ ꯑꯦꯛꯁꯇ꯭ꯔꯥꯅꯤ ꯑꯗꯨꯒ ꯍꯣꯁꯇꯦꯜ ꯂꯩꯒꯦ ꯍꯥꯏꯔꯁꯨ ꯂꯩꯌꯣꯕꯨꯗꯤ ꯍꯥꯏꯔꯛꯑꯦ ꯃꯥꯅ ꯂꯝ ꯂꯥꯛꯄꯗꯨꯗꯤ ꯂꯝ ꯀꯩ ꯂꯝ ꯂꯩꯅꯣꯕ ꯍꯪꯉꯦꯕ ꯑꯩꯉꯣꯟꯗ ꯅꯃ ꯀꯨꯗꯤꯅꯦꯅ ꯍꯣꯁꯇꯦꯜ ꯂꯩ ꯀꯩꯁꯨ ꯂꯩꯗꯅ ꯑꯁꯤꯗ ꯂꯩꯔ ꯇꯝꯃꯨ ꯈꯣꯠꯂꯨꯕꯨꯗꯤ ꯍꯥꯢ ꯈꯣꯏ ꯃꯥꯅ
ꯍꯣꯇꯦꯡꯒꯤ ꯐꯤꯁꯇꯤ ꯀꯌꯥ ꯂꯧꯋꯤ
ꯍꯣꯁꯇꯦꯜꯒꯤ ꯐꯤꯁꯇꯣ ꯑꯗꯨꯗꯤ ꯍꯪꯉꯛꯇ꯭ꯔꯦ ꯑꯩꯅ ꯑꯩꯗꯤ ꯂꯩꯒꯦ ꯈꯜꯂꯨꯗꯕꯅꯤꯅ
ꯑ ꯑꯦ ꯍꯣꯁꯇꯦꯜꯗ ꯍꯣꯁꯇꯦꯜꯗ ꯂꯩꯗꯣꯔꯤꯕ ꯊꯥ ꯑꯍꯨꯝꯃꯨꯛ ꯆꯥꯡꯖꯦ
ꯎꯝ ꯍꯥꯏꯅꯔꯨꯔꯕꯣ
ꯑꯥ ꯍꯣꯁꯇꯦꯜꯗꯩꯗꯤ ꯈꯜꯂꯛꯄꯒꯤ ꯑꯗꯨꯒꯤ ꯍꯣꯁꯇꯦꯡꯒꯤꯁꯨ ꯑꯗꯨꯝ ꯌꯥꯎꯁꯤꯟꯈ꯭ꯔꯣ ꯍꯥꯏꯅ ꯇꯧꯗꯅ ꯑꯩꯈꯣꯏ ꯕꯥꯅ ꯍꯣꯁꯇꯦꯟꯁꯤ ꯊꯤꯔꯦ ꯁꯨꯝ ꯊꯥ ꯑꯍꯨꯝ
ꯑꯗꯨꯗꯤ ꯂꯨꯄꯥ ꯀꯌꯥꯃꯨꯛ ꯑꯣꯏꯕ ꯍꯣꯁꯇꯦꯜ ꯄꯩꯁꯥꯒꯤ
ꯀꯨꯟꯃꯥꯊꯣꯏ ꯑꯗꯨꯃꯥꯏꯅ ꯊꯤ
ꯑꯗꯨꯗꯤ ꯅꯥꯏꯟꯇꯤ ꯋꯥꯟ ꯄꯤꯔ
ꯑ ꯅꯥꯏꯟꯇꯤ ꯋꯥꯟ ꯄꯤꯒꯦ
ꯎꯝ ꯊꯥ ꯑꯍꯨꯝꯒꯤ ꯇ꯭ꯋꯦꯟꯇꯤ ꯋꯥꯟ
ꯎꯝ
ꯑꯁ ꯌꯥꯃꯤꯅꯦ ꯑꯦ ꯌꯥꯃꯤ ꯃꯉꯥ ꯇꯔꯥ ꯇꯔꯥꯃꯉ ꯑꯩꯈꯣꯏ ꯊꯥ ꯑꯃ ꯀꯌꯥ ꯂꯤꯁꯤꯡ ꯇꯔꯦꯠ ꯅꯤꯄꯥꯜꯒꯤ ꯍꯨꯜꯂꯤ
ꯍꯥꯏꯗꯤ ꯆꯥꯕ ꯊꯛꯄꯁꯨ ꯌꯥꯎꯗꯤ ꯌꯥꯎꯔꯦ
ꯎꯝ
ꯂꯣꯏꯅ ꯌꯥꯎꯔꯕꯅꯤꯗ
ꯍꯣꯏ ꯍꯣꯏ
ꯑꯗꯨ ꯃꯣꯏꯅ ꯍꯥꯏꯔꯤꯁꯦ ꯍꯣꯁꯇꯦꯜ ꯂꯩꯕꯁꯦ ꯀꯩꯀꯩ ꯀꯣꯂꯤꯁꯀꯤ ꯀꯩꯀꯩ ꯊꯣꯛꯂꯛꯄ ꯀꯩꯀꯩ ꯂꯥꯛꯀꯗꯧ ꯃꯌꯥꯝꯗꯣ ꯑꯗꯨꯗꯅꯦ ꯍꯦꯟꯅ ꯈꯨꯗꯣꯡꯆꯥꯕ ꯄꯤꯅꯤ ꯍꯥꯏꯗꯣ
ꯎꯝ ꯍꯥꯏꯗꯤ ꯁ꯭ꯀꯨꯜ ꯁ꯭ꯀꯨꯜ ꯄꯨꯕꯒꯤ ꯈꯨꯗꯣꯡꯆꯥꯕ ꯍꯥꯏꯔ
ꯕꯤꯠ ꯇꯨꯒꯤ ꯑꯣꯏꯅ ꯀꯔꯤ ꯀꯔꯤ ꯂꯥꯛꯄ ꯃꯌꯥꯝꯗꯣ ꯑꯩꯈꯣꯏꯗ ꯍꯥꯟꯅ ꯑꯗꯨꯒ ꯏꯁꯇꯦꯖ ꯀꯃꯥꯏꯅ ꯋꯥ ꯉꯥꯡꯉꯅꯤ ꯏꯁꯄꯤꯁ ꯀꯃꯥꯏꯅ ꯋꯥ ꯉꯥꯡ ꯑꯗꯨꯝꯅ ꯇꯥꯛꯄꯤ ꯇꯝꯕꯤꯕ ꯇꯧꯅꯤ ꯑꯗꯨꯃꯥꯏꯅ ꯃꯣꯏꯅ ꯍꯦꯜꯞꯁꯨ ꯈꯔ ꯇꯧꯕꯤꯅꯤ ꯍꯥꯏ ꯃꯇꯦꯡꯗꯤ ꯄꯥꯡꯉꯦ ꯍꯥꯏꯕ ꯌꯨꯝꯗ ꯂꯩꯔ ꯂꯥꯛꯄꯗꯨꯒ ꯍꯣꯁꯇꯦꯜ ꯂꯩꯔ ꯂꯥꯛꯄꯗꯨꯒꯗꯤ ꯑꯩꯈꯣꯏꯒꯤ ꯃꯇꯦꯡ ꯈꯔ ꯄꯥꯡꯕꯤ ꯄꯤꯅꯤ ꯌꯨꯝꯅ ꯂꯥꯛꯄ ꯀꯥꯡꯕꯨꯁꯤꯡꯒ ꯃꯥꯟꯅꯔꯣꯏ
ꯍꯣꯏ ꯑꯩꯁꯨ ꯄꯥꯎ ꯐꯥꯎꯅ ꯌꯦꯡꯉꯒ ꯀꯩꯅꯣ ꯑꯥꯏ ꯑꯥꯔ ꯏꯗ ꯇꯝꯕ ꯃꯤ ꯑꯃꯒ ꯑ ꯁꯤꯅꯤꯔ ꯑꯥꯃꯒ
ꯑꯝ
ꯁꯦꯅꯤꯌꯔꯗꯨꯗ ꯑꯩꯅ ꯍꯪꯕ ꯀꯥꯟꯗ ꯐꯥꯔꯁ ꯌꯤꯌꯔꯒꯤꯗꯤ ꯈꯔ ꯀꯥꯎ ꯈꯣꯠꯂꯣꯅ ꯍꯥꯏ ꯍꯥꯏꯌꯦ ꯃꯥꯅꯁꯨ ꯑꯗꯨꯒ ꯈꯜꯂ ꯂꯩꯔꯒ ꯀꯥꯔꯨꯔꯣꯏꯒꯦ ꯑꯩꯁꯨ ꯀꯥꯔꯨꯅꯣꯅ ꯍꯥꯏꯗꯤ ꯕꯦꯠꯀꯤ ꯊꯕꯛꯁꯦ
ꯎꯝ
ꯁꯤꯅꯤꯗ ꯍꯥꯏꯗꯤ ꯇꯝꯕ ꯂꯣꯏꯈ꯭ꯔꯕ ꯃꯤꯅꯦꯕ ꯑꯩꯅ ꯐꯦꯁꯕꯨꯛꯇ ꯂꯣꯏ ꯐꯦꯁꯕꯨꯛꯇ ꯃꯣꯏ ꯏꯟꯇꯔꯟ ꯆꯠꯄꯒꯤ ꯊꯥꯒꯠꯄꯗꯣ
ꯑꯗꯩꯗ ꯍꯪꯕꯅꯦꯕ ꯑꯗ ꯍꯥꯏꯔꯛꯄ ꯍꯥꯏꯗꯤ ꯑꯗꯨꯒꯤ ꯃꯇꯝꯗꯨꯗꯤ ꯏꯁꯇꯣꯞꯅꯦꯟ ꯀꯩꯅꯣ ꯇꯧꯗ꯭ꯔꯤꯉꯩ ꯃꯇꯝꯅꯤꯅ ꯑꯦꯠꯃꯤꯁꯟ ꯇꯧꯔꯤꯉꯩ ꯃꯇꯝꯅꯦꯕ ꯑꯗꯩꯗꯤ ꯄꯩꯁꯥ ꯀꯌꯥ ꯀꯌꯥ ꯆꯪꯕꯅꯣꯅꯁꯨ ꯍꯪꯕ ꯑꯗꯨꯃꯥꯏꯅ ꯍꯥꯏꯕꯤꯔꯛꯄꯅꯤꯗ ꯅꯥꯏꯟꯇꯤꯅꯦꯅ ꯆꯞꯌꯨꯛꯅ ꯂꯦꯞꯄꯨꯔꯕꯅꯦꯕ ꯑꯩꯗꯤ ꯑꯗꯨꯒꯤ ꯇꯝꯕ ꯉꯝꯃꯔꯣꯏꯅ ꯊꯋꯥꯏ ꯅꯨꯡꯉꯥꯏꯇ ꯂꯩꯔꯕ ꯑꯗꯨꯒ ꯑꯩ ꯏꯟꯇꯔꯚ꯭ꯌꯨ ꯆꯥꯡꯕ ꯀꯥꯟꯗ ꯑꯩꯒꯤꯗꯤ ꯁꯕꯦꯟꯇꯤꯗꯪ ꯍꯥꯏꯕꯤꯔꯦꯕ